ꯀꯔꯤꯅꯣ ꯀꯩ ꯃꯔꯣꯜꯅꯣ ꯅꯪ ꯉꯥꯡꯉ
ꯊꯣꯔꯛꯑꯦ ꯀꯣꯗꯨ꯫ ꯕꯦꯛ ꯆꯠꯄꯁꯨ ꯌꯥꯗꯤꯅꯦ꯫ ꯃꯣꯔꯦꯕꯀꯦ꯫
ꯑꯩꯗꯣ
ꯈꯪꯗꯦ ꯑꯩꯁꯨ ꯀꯔꯤꯗꯧꯔꯤꯅ ꯃꯣꯔꯦ ꯄꯦꯀꯦꯠ
ꯍꯜꯂꯣ꯫
ꯍꯜꯂꯣ ꯍꯜꯂꯣ꯫ ꯆꯨꯗꯣꯢꯌꯦ ꯆꯨꯗꯣꯏꯌꯦ꯫
ꯇꯥꯗꯕ꯭ꯔꯅꯦ ꯑꯩꯒꯤ ꯃꯈꯣꯜ꯫
ꯇꯥꯏꯌꯦ ꯅꯣꯢ ꯅꯈꯣꯜ ꯐꯖꯟꯅ ꯇꯥꯏ꯫ ꯁꯦꯡꯅ ꯇꯥꯢ꯫
ꯑꯗꯨꯒ ꯀꯔꯤꯁꯨ ꯍꯥꯏꯔꯛ ꯇꯕ
ꯑꯩ ꯍꯜꯂꯣ ꯍꯥꯏꯒꯦ ꯅꯪ ꯈꯨꯝꯃꯛꯇꯕꯒꯤ ꯑꯗꯨꯅ
ꯆꯥꯛ ꯆꯥꯔꯕꯣ꯫
ꯆꯥꯗ꯭ꯔꯤ ꯆꯥꯗ꯭ꯔꯤ꯫
ꯀꯩ ꯃꯊꯦꯜ ꯊꯣꯡꯕꯤꯔꯒꯦ꯫
ꯏꯁꯀ꯭ꯋꯥꯁꯀ ꯗꯥꯜ ꯑꯃꯒ ꯁꯣꯏꯕꯨꯡ ꯏꯔꯣꯟꯕ꯫
ꯏꯁ ꯍꯥꯎꯋꯤꯀꯣ꯫
ꯍꯥꯎꯕꯅꯤ ꯌꯥꯕꯅ ꯍꯥꯥꯎꯕꯅꯤ꯫
ꯃꯤꯗꯤ ꯑꯍꯥꯎ ꯑꯍꯥꯎ
ꯑꯍꯥꯎꯕ ꯆꯥꯗꯗꯤ ꯍꯩꯇꯦ ꯑꯩꯩꯈꯣꯏꯗꯤ꯫
ꯎꯝ꯫ ꯌꯥꯝ ꯅꯨꯡꯉꯥꯏꯅꯒ ꯂꯩꯔꯝꯃꯤꯅꯦ꯫
ꯑꯩꯈꯣꯏꯗꯤ ꯑꯗꯨꯝ ꯅꯨꯡꯉꯥꯏꯌꯦ꯫ ꯇꯜꯂꯤꯍꯦ ꯄꯨꯡ ꯀꯌꯥꯐꯥꯎ ꯄꯥꯅꯤꯡꯉꯥꯏꯅꯣ ꯁꯤ ꯑꯩꯈꯣꯏꯅ ꯄꯥꯏꯅꯔꯤꯁꯦ꯫ ꯋꯥꯟ ꯑꯋꯥꯔꯁꯀꯨꯝꯕ ꯄꯍꯟꯗꯧ ꯃꯥꯜꯂꯤꯍꯦ꯫
ꯑꯗꯨ ꯃꯥꯏ ꯍꯥꯏꯕ ꯌꯥꯗꯦ꯫
ꯀꯔꯤꯒꯤ
ꯀꯩꯅꯣ ꯑꯩ ꯉꯔꯥꯡ ꯅꯪꯉꯣꯟꯗ ꯍꯥꯏꯕꯤꯗꯕ꯭ꯔꯣ꯫
ꯑꯣ ꯀꯥꯎꯈ꯭ꯔꯦ ꯑꯩ ꯀꯥꯎꯈ꯭ꯔꯦ ꯑꯪꯛꯂꯤ ꯃꯅꯤ ꯔꯤ
ꯑꯩꯗꯤ ꯌꯨꯝꯗ ꯂꯩꯌꯦ꯫
ꯎꯝ
ꯍꯟꯗꯛꯇꯤ ꯐꯤ ꯁꯥꯗ꯭ꯔꯕꯣ꯫
ꯁꯥꯅꯦ꯫
ꯅꯪꯗꯤ ꯐꯤ ꯑꯗꯨꯝ ꯁꯥꯔꯒ ꯂꯩꯗꯨꯗꯤ꯫
ꯍꯥꯏꯗꯤ ꯐꯤ ꯁꯥꯅꯤꯡꯉꯥꯏ ꯂꯪꯗꯤ ꯂꯩꯌꯦ꯫
ꯑꯁ ꯑꯩꯁꯨ ꯒ꯭ꯌꯥꯟ ꯇꯥꯗ꯭ꯔꯤꯗ꯫ ꯑꯗꯨꯝ ꯐ꯭ꯔꯤꯗ ꯂꯩꯕꯗꯣ ꯋꯥꯔꯛꯈ꯭ꯔꯦꯅꯦ꯫
ꯑꯁ ꯏꯕꯥꯅꯨꯕꯥꯒꯤ ꯕꯥꯔꯗꯦꯅꯦ ꯀꯩꯁꯨ ꯄꯤꯅꯤꯡꯉꯥꯏꯁꯨ ꯂꯩꯇꯦ꯫
ꯅꯪꯅ ꯊꯥꯒꯠꯄꯗꯨꯔꯣ꯫
ꯎꯝ
ꯎꯝ ꯅꯣꯏ ꯃꯅꯥꯛꯇ ꯂꯩꯕ꯭ꯔꯅꯦ ꯅꯪꯅ ꯀꯩ ꯀꯩꯝꯇ ꯄꯤꯅꯤꯡꯉꯥꯏ
ꯅꯥ ꯐꯨꯇꯤꯦ ꯂꯌꯨ ꯅ ꯑꯣ ꯑꯦꯁ ꯁꯦꯅꯥꯄꯇꯤꯗ ꯆꯦ ꯀꯨꯝꯔꯛꯀꯅꯤ ꯍꯥꯏꯕꯅꯤ꯫
ꯆꯠꯄ ꯌꯥꯕ꯭ꯔꯅꯦ꯫
ꯃꯧꯅꯤ ꯃꯧ ꯃꯧ ꯈꯨꯟꯅꯤ ꯃꯧꯒꯤ ꯃꯧ ꯑꯔꯨ ꯆꯥꯅꯤꯡꯉꯦ꯫
ꯎꯝ ꯅꯪꯕꯨ ꯑꯂꯨ ꯁꯨꯛꯆꯥ ꯆꯥꯕ ꯐꯪꯗ꯭ꯔꯕꯣ ꯕꯖꯥꯔꯗꯒꯤ꯫
ꯆꯥ ꯐꯡꯗ꯭ꯔꯦ
ꯃꯥꯒꯤ ꯅꯠꯇ꯭ꯔꯗꯤ ꯆꯠꯅꯤꯡꯗꯦ ꯍꯥꯏꯕꯖꯥꯠꯇꯨꯔꯣ
ꯃꯣꯏꯒꯤ ꯑꯜꯂꯨꯅꯠꯇꯤꯗꯤ ꯆꯥꯗꯦ ꯑꯩ
ꯄꯥꯛꯇꯅ ꯅꯪꯗꯤ
ꯗꯤ ꯋꯥꯦ ꯑꯜꯨꯅ ꯍꯋꯦ
ꯎꯝ ꯍꯥꯎꯔꯝꯅꯤ
ꯎꯝ ꯍꯟꯗꯛ ꯏꯔꯥꯡꯉꯩꯗꯨꯗꯤ ꯎꯅꯁꯦꯒ ꯍꯥꯏꯕꯤꯕꯅꯤꯍꯦ ꯐ꯭ꯔꯦꯟꯒꯤ ꯐ꯭ꯔꯦꯟ ꯑꯣꯏꯅꯀꯣ ꯑꯗꯨꯝ ꯁꯛꯅꯅꯤꯡꯉꯥꯏꯗꯨ
ꯕꯤꯗꯤꯑꯣ ꯀꯣꯜꯗ ꯇꯧꯅꯧ ꯌꯥꯗ꯭ꯔꯣ
ꯑꯩꯁ ꯃꯈꯣꯏ ꯐꯣꯟ ꯄꯤꯗꯦ
ꯎꯝ
ꯃꯣꯔꯅꯤꯡꯗꯤ ꯄꯤꯌꯦ ꯑꯗꯨ ꯑꯣꯏꯔꯁꯨ ꯏꯚꯤꯅꯤꯡꯒꯤꯗꯣ ꯂꯣ ꯂꯣ ꯪ ꯄꯥꯏꯜꯂꯠꯇꯣ ꯑꯣꯇꯟꯗ ꯈꯪꯍꯟꯗꯕꯤ
ꯑꯣ ꯀꯩꯅꯣ ꯂꯩꯔꯤ ꯀꯝꯔꯃꯥ
ꯁꯤꯕꯥ ꯑꯩꯈꯣꯏꯒꯤꯗꯣ ꯁꯤꯕꯥ ꯑꯩꯈꯣꯏꯅ ꯁꯤꯕꯥ ꯑꯩꯈꯣꯏꯅ ꯂꯩꯐꯝꯗꯨꯣ ꯇ꯭ꯔꯥꯅꯤꯡꯅꯁꯨ ꯅ ꯊꯃ ꯏꯖꯥꯝ ꯊꯥ ꯊꯥꯒ ꯆꯄꯔꯠꯇꯣ ꯎ ꯆ ꯑꯕꯅꯤꯌꯦ ꯅꯨꯄꯤ ꯂ ꯑꯣꯏꯗꯧꯔꯤꯅꯦ ꯀꯣꯏꯅꯗꯤꯍꯦ ꯐ꯭ꯔꯦꯟꯗꯨꯕꯨ
ꯀꯣꯏꯅꯥꯎ ꯌꯥꯗ꯭ꯔꯣ
ꯇꯂꯦ ꯃꯥꯒꯤ ꯑꯦ ꯐ꯭ꯔꯦꯟ ꯁꯛꯇꯥꯏ ꯑꯃ ꯐ꯭ꯔꯦꯟ ꯇꯧꯕ ꯇꯧꯗ ꯃꯥꯒꯤ ꯅꯨꯄꯤꯒꯤ ꯍꯥꯟꯅ ꯀꯣꯏꯅꯔꯝꯕ ꯅꯨꯄꯤꯗꯨꯣ ꯐꯣꯇꯣ ꯊꯝꯃꯦꯕ ꯏꯁꯇꯧꯔꯤꯗ
ꯎꯝ
ꯑꯗꯨ ꯀꯅꯥꯅꯣꯅ ꯍꯥꯏꯔꯒ ꯑꯩꯒꯤ ꯑꯁ ꯍꯥꯟꯅꯒꯤ ꯑꯦꯁꯛꯇꯨꯅꯤꯍ ꯍꯥꯏꯅ ꯍꯥꯏꯕꯤꯔꯛꯄ ꯑꯩꯅ ꯍ ꯍꯥꯏꯕꯤꯁꯤꯅꯦ
ꯅꯪ ꯊ ꯃꯣꯏ ꯀꯥꯔꯦ
ꯑ ꯀꯥꯏꯗ ꯊꯥꯎꯖꯟ ꯇ꯭ꯋꯦꯟꯇꯤ ꯊ꯭ꯔꯤ ꯄꯤꯛꯆꯗꯨꯕꯨ ꯑꯣꯖꯗꯔꯦ ꯄꯗꯕꯣ
ꯁꯤꯗꯤ ꯅꯪ ꯊꯃꯣꯏ ꯀꯥꯏꯔꯕ꯭ꯔꯥꯅ ꯑꯣꯏꯣꯏꯔꯝꯗꯣ ꯃꯥꯡꯥꯟꯕ ꯅ ꯁꯛꯇ
ꯗ꯭ꯔꯦꯁꯇꯤ ꯑꯣꯏꯗꯤꯍꯦ ꯇ ꯊꯥꯎꯖꯟ ꯇ꯭ꯋꯦꯟꯇꯤ ꯊ꯭ꯔꯤꯗ ꯈꯪꯅꯔꯑꯦ ꯈꯪꯅꯩ ꯍꯥꯏꯌꯦꯦ ꯊꯥꯎꯖꯟ ꯇꯦꯟ ꯊꯥꯎꯖꯟ ꯇꯦꯟ ꯇ꯭ꯔꯤꯄꯨꯗꯤꯡ ꯅꯨꯡꯁꯤꯅꯕ ꯃꯥꯜꯂꯦ ꯊꯥꯎꯖꯟ ꯇ꯭ꯋꯦꯟꯇꯤ ꯐꯣꯔꯗꯤ ꯀꯩꯅꯕꯨ ꯃꯥꯜꯂꯦ ꯃꯅꯤꯒꯤꯁꯦ
ꯀꯩꯅꯣ ꯅꯪ ꯏꯁꯩ ꯊꯥꯕ꯭ꯔꯣ
ꯊꯗꯤꯦꯍꯦ ꯊꯗꯤꯦꯍꯦ ꯁꯤꯃꯀꯣꯟ ꯇꯥꯏꯅ ꯆꯁꯨꯒꯣ ꯑ ꯑꯦ ꯌꯦꯡꯅ ꯀꯩꯅꯣ
ꯀꯔꯤꯒꯤ
ꯀ ꯌꯦ ꯊꯃ ꯌꯦꯉꯉꯅꯤꯗ ꯃꯁꯇꯤ ꯐꯖꯕ ꯑꯦ ꯑꯗꯨ ꯅꯨꯄꯥꯗꯣ ꯃꯔꯨꯞ ꯑꯦ ꯃꯧꯒꯤ ꯅꯨꯄꯥꯗꯣ ꯉꯁꯥꯏꯗꯤ ꯐꯖꯕ ꯐꯖ ꯌꯥꯕꯁꯨ ꯆꯤꯡꯗꯦ
ꯎꯝ ꯀꯩꯒꯤ ꯆꯤꯡꯗꯕ
ꯑꯩꯈꯣꯏꯗꯤ ꯑꯁ ꯐ꯭ꯔꯦꯟ ꯑꯣꯏ ꯑꯦ ꯐ꯭ꯔꯦꯟ ꯑꯣꯏꯅꯤ ꯑꯗꯨꯕꯨꯨ ꯁꯤꯟꯅꯅꯕꯅꯦ
ꯀꯩꯅꯦ ꯑꯗꯨꯗꯤ ꯎ
ꯅꯪ ꯁꯤꯁꯤꯡꯒꯔ ꯅ
ꯍꯟꯗꯛ ꯈꯨꯟꯗꯗꯤ ꯀꯩꯁꯨ ꯇꯧꯗꯕ꯭ꯔꯣ ꯈꯨꯟꯗꯗꯤ ꯀꯩꯁꯨ ꯇꯧꯗꯕ꯭ꯔꯣ
ꯐꯅꯗꯤ ꯍꯧꯖꯤꯛꯇꯤ ꯀꯩꯁꯨ ꯇꯧꯗꯦ
ꯁꯦꯡꯕ꯭ꯔꯣ
ꯑꯥ
ꯑꯁ ꯅꯣꯏꯗꯤ ꯈꯨꯅ ꯂꯩꯕꯅꯤꯅ ꯈꯔꯕꯨ ꯅꯨꯡꯉꯥꯏꯔꯅꯤ ꯕꯔꯤꯡ ꯌꯥꯝ ꯆꯨꯔꯦ ꯁꯤꯗꯣ
ꯃ ꯑꯗꯨꯝ ꯈꯔ ꯈꯔ ꯆꯠꯄ ꯆꯠꯂꯦ ꯍꯥꯏꯅ ꯑꯟꯗꯔꯒ꯭ꯔꯥꯎꯟ ꯈꯔ ꯈꯔ ꯈꯔ ꯆꯠꯂꯤ ꯍꯥꯏꯅ ꯑꯩꯈꯣꯏ ꯁꯤ ꯅꯝꯇꯤꯔꯣꯝꯗ
ꯀꯪꯗꯦꯗ
ꯃꯥꯅ ꯍꯥꯏꯃꯤꯗꯁꯤꯅ ꯇꯤꯔꯨꯔꯕꯗꯤ ꯅꯅꯨꯡꯃꯩ ꯄꯥꯏꯔꯒ ꯈꯔꯥ ꯈꯔꯥ ꯆꯠꯂꯦ ꯈꯣꯠꯂꯦꯒ ꯍꯥꯏꯔꯛꯑꯏꯅ ꯃꯥꯗꯤ
ꯈꯪꯗꯦ
ꯍꯥꯍꯥ ꯇꯨꯝꯅꯤꯉꯥ ꯅꯪꯗꯤ ꯀꯤꯌꯥ ꯁꯨꯔꯦ ꯃꯉꯥ ꯃꯔꯤ ꯁꯨꯔꯕ꯭ꯔꯣ
ꯇꯔꯤꯗ
ꯑꯩꯅ ꯇꯧꯔꯛꯄ꯭ꯔꯥ ꯅꯪ ꯇꯧꯔꯛꯄ꯭ꯔꯥ ꯍꯧꯖꯤꯛꯀꯤꯗꯤ
ꯅ ꯅ ꯇꯧꯔꯣꯑꯔꯒ
ꯑꯣ ꯎꯃꯦ ꯃ ꯆꯈꯈꯤꯕꯕꯅꯦ ꯑꯗꯨꯗ
ꯎꯝ ꯑꯦ ꯅꯪ ꯕ꯭ꯔꯗꯔꯉꯣꯟꯗ ꯆꯠꯂꯒ ꯍꯪꯕ꯭ꯔꯅꯦ ꯅꯪ ꯉꯔꯥꯡ ꯍꯪꯕ ꯆ
ꯍꯪꯗꯦ ꯍꯪꯗꯦ ꯃꯥꯁꯨꯣꯈ꯭ꯔꯥ ꯑꯩꯈꯣꯏ ꯂꯩꯔꯤꯀꯥꯏ ꯂꯩꯔꯤꯀꯥꯏ ꯅꯨꯄꯤ ꯑꯃ ꯈꯪꯅꯕ ꯃꯥꯔꯤꯅꯦ
ꯐꯪꯗꯅꯦ
ꯃꯤ ꯈꯔꯥ ꯈꯔꯥ ꯄꯥꯎ ꯂꯤꯛ ꯆꯠꯂꯛ ꯄꯒꯨꯝ ꯇꯧꯕ ꯑꯗꯨꯒꯤꯅꯤꯗ
ꯑꯣ ꯈꯪꯗꯦꯗ ꯑꯗꯨꯗꯤ
ꯑꯁ ꯍꯟꯗꯛꯀꯣ ꯅꯨꯄꯥ ꯃꯔꯤ ꯃꯉꯥ ꯀꯨꯏꯅ ꯔꯨꯛꯇꯅ
ꯅꯪꯕꯣ
ꯟꯗ ꯅꯨꯄꯥ ꯃꯔꯤ ꯃꯉꯥ ꯀꯣꯏꯁꯨ ꯈꯗꯦ ꯅꯨꯄꯥ ꯑꯃ ꯀꯣꯏꯕꯗꯤ ꯌꯥꯔꯤꯅꯤ
ꯏꯁ ꯅꯝꯕꯨ ꯅꯨꯄꯥꯒ ꯀꯣꯏꯅꯤꯡꯗ ꯁꯤꯡꯗꯗ ꯂꯩꯔꯒꯦ ꯍꯥꯏꯗꯅꯏꯅꯤꯅꯦ
ꯁꯤꯡꯒꯅꯦ ꯐꯥꯒꯤ ꯍꯥꯏꯔꯤꯅꯦ
ꯏꯁ ꯏꯁ ꯏꯁ ꯊꯥꯖꯔꯛꯇ꯭ꯔꯦꯉꯣ ꯃꯥ ꯑꯩꯅ ꯀꯔꯤ ꯍꯥꯏꯕ꯭ꯔꯣ ꯅꯪꯉꯣꯟꯗ ꯑꯗꯨꯝ ꯀꯥꯎꯔ ꯂꯩ ꯅꯪꯁꯦ
ꯑꯩ ꯈꯪꯗꯦꯌꯦ
ꯀꯥꯎꯒꯨꯅꯨ ꯍꯥꯏ ꯑꯗꯨꯝ ꯀꯥꯎꯔꯒꯥ ꯂꯩꯔꯦ
ꯇꯥꯕ꯭ꯔ
ꯑꯩ ꯇꯨꯝꯅꯨꯪꯕꯅꯥ ꯉꯥꯑꯣꯔꯦ ꯅꯨꯄꯥ
ꯑꯦ ꯅꯪ ꯉꯔꯥꯡꯕ ꯌꯦꯡꯕ꯭ꯔꯣ
ꯕꯥꯜꯂ ꯌꯦꯡꯗꯔꯒꯦ ꯇꯥꯔꯒꯥ ꯏꯅꯥꯎ ꯅꯄꯥ ꯑꯁ ꯆꯥꯛꯂꯦ ꯆꯥꯄꯣꯠ ꯀꯩꯀꯩꯅꯣ ꯌꯥꯝ ꯆꯥꯕꯒꯤꯗꯣ ꯄꯨꯡ ꯅꯥꯏꯌꯦ ꯑ ꯑꯃꯨꯛꯁꯨ ꯍꯥꯏ ꯄꯨꯡ ꯇꯔꯥꯗ ꯑꯗꯨꯏꯗꯤ ꯑꯩꯅ ꯑꯗꯨꯗ ꯊꯔꯒ ꯀꯩꯅꯣ ꯍꯤꯗꯥꯛ ꯇꯩꯕ ꯈꯣꯠꯄ ꯇꯧꯕꯗꯣ ꯑꯗꯨ ꯊꯦꯡꯅ ꯑꯃꯨꯛ ꯇꯣꯡꯈ꯭ꯔꯦ ꯍꯧꯒꯠꯄ ꯉꯛꯅ ꯕꯥꯜꯂ ꯄꯨꯡ ꯑꯃꯗ ꯕꯥꯜꯂ ꯑꯃ ꯇꯪꯈꯥꯏ ꯌꯦꯡꯉ ꯇꯨꯝꯈ꯭ꯔꯦ ꯑꯩꯁꯨ
ꯎꯝ ꯑꯩꯗꯤ ꯅꯪꯛ ꯌꯦꯡꯕ꯭ꯔꯥ ꯍꯥꯏꯅ ꯈꯟꯕꯅꯤꯗ
ꯎꯝ ꯍꯨꯃ ꯍꯌꯦ ꯇꯣ ꯃꯤꯁꯤꯅꯤ ꯁꯦꯟꯇꯔꯅꯅꯥꯈꯔꯤ ꯍꯦ
ꯑꯁ ꯅꯪꯁꯦ ꯆꯩ ꯆꯥꯔꯅꯤꯉꯣ
ꯆꯦꯟꯃꯤꯗꯤ ꯎꯝ ꯇꯨ ꯄꯣꯏꯟ ꯖꯦꯔꯣ ꯖꯦꯔꯣ ꯐꯪꯉꯦ ꯇꯨ ꯍꯟꯗ꯭ꯔꯦꯗ ꯐꯪꯕ ꯌꯥꯎꯅꯈ꯭ꯔꯤꯅꯦ
ꯀꯩꯗꯣ ꯅꯪ ꯉꯥꯡꯉꯤꯔꯣ ꯅꯪ ꯉꯥꯡꯉꯤꯔꯥ ꯃꯌꯥꯝꯗꯨꯕꯨ
ꯁꯦꯠ ꯍꯥꯏꯕꯅꯦ ꯁꯦꯠ ꯄꯦꯃꯦꯟ ꯌꯦꯗ
ꯑꯁ ꯀꯔꯣꯅꯦ ꯆꯨꯝꯅꯁꯨꯨꯝ ꯌꯥꯔꯦ ꯁꯥꯎ ꯅꯪ ꯀꯩꯀꯩ ꯌꯦꯡꯒ ꯂꯩꯕ꯭ꯔꯥ ꯅꯪꯕꯣ
ꯑꯩꯗꯤ ꯄꯨꯛꯅꯤꯡ ꯌꯦꯡꯕꯅꯦ ꯉꯔꯥꯡ ꯑꯁ ꯅꯨꯄꯥ ꯈꯥꯏꯕꯁꯤꯗꯤ ꯒ꯭ꯔꯨꯞꯇ
ꯇꯨꯃꯤꯟꯅ ꯋꯥꯔꯤ ꯁꯥꯕ ꯍꯩꯇꯕ꯭ꯔꯖꯥꯠꯅ ꯅꯪꯕꯣ ꯀꯩꯅꯣ ꯅꯪ ꯀꯣꯂꯦꯖꯇꯨꯕꯨ ꯀꯔꯝ ꯀꯥꯟꯅ ꯍꯧꯅꯤ ꯍꯥꯏꯕ꯭ꯔꯣ
ꯁꯦꯀꯦꯟ ꯁꯤꯃꯤꯁꯇꯔ ꯒꯤ ꯑꯦꯛꯖꯥꯝ ꯀꯟꯅꯥ ꯊꯔꯤꯌꯦ ꯑꯈꯣꯏ
ꯎꯝ
ꯍꯥꯏꯗꯤ ꯑꯩꯈꯣꯏ ꯁꯦꯟꯇꯔꯗ ꯇꯥ ꯀꯩꯅꯣ ꯑꯩꯈꯣꯏ ꯁ꯭ꯀꯨꯜꯇ ꯑꯇꯣꯞꯄ ꯇꯥꯑꯒ ꯑꯇꯣꯞꯄ ꯁꯤꯗꯔꯁꯤꯅ ꯂꯥꯛꯄꯗꯠꯇꯣ
ꯑꯣ ꯑꯗꯨꯗꯤ ꯋꯥꯠꯂꯤꯅ
ꯌꯠꯂꯤ ꯃꯈꯣꯏꯅ ꯑꯦꯛꯖꯥꯝ ꯊꯥꯕ ꯂꯣꯏꯈ꯭ꯔꯦ ꯍꯥꯏꯗꯤ ꯊꯥꯔꯅꯤꯌꯦ ꯑꯩꯈꯣꯏꯁꯨ
ꯑꯩꯗꯤ ꯅꯪ ꯖꯨꯂꯥꯏ ꯑꯍꯥꯟꯕꯗ ꯍꯧꯒꯅꯤ ꯍꯥꯏꯕꯗꯨꯗꯣ ꯍꯧꯔꯕ꯭ꯔꯅ
ꯏꯔꯝꯃꯦ ꯑꯗꯣ ꯑꯁ ꯈꯪꯗꯦ ꯁꯦꯀꯦꯟ ꯃꯤꯁꯦ ꯑꯩꯈꯣꯏ ꯑꯦꯛꯖꯥꯝ ꯀꯖ ꯊꯥꯒꯠꯂꯛꯏ ꯍꯟꯗꯛ ꯃꯣꯏꯅ
ꯑꯣ
ꯍꯩꯅꯦ ꯑꯗꯨꯗꯤ